ꯍꯜꯂꯣ
ꯍꯜꯂꯣ
ꯇꯥꯕ꯭ꯔꯣ
ꯀꯣꯏ ꯂꯩꯀꯥꯏ ꯄꯣꯁꯛ ꯁꯥꯔꯕꯨ
ꯑꯩꯈꯣꯏꯁꯦ ꯆꯥꯔꯦ
ꯀꯔꯤ ꯃꯊꯦꯜ ꯇꯧꯈꯤ
ꯉꯁꯤꯗꯤ ꯈꯔ ꯍꯔꯥꯎꯕ ꯑꯣꯏꯅꯀꯣ ꯌꯦꯟꯁꯥꯡ ꯈꯔ ꯍꯥꯎꯕ ꯆꯥꯔꯦ ꯌꯦꯟ ꯐꯩꯒꯟ ꯌꯦꯟ ꯆꯥ ꯌꯦꯟꯗꯨꯁꯨ ꯑꯁ ꯏꯆꯝ ꯆꯕꯌꯦꯦ ꯅꯠꯇꯦ ꯃꯐꯩꯒꯁꯦ ꯑꯍꯨꯝ ꯃꯔꯤ ꯌꯥꯎꯔ ꯆꯥꯔꯤꯅꯦ
ꯅꯣꯏꯣꯏꯗꯤ ꯀꯩ ꯃꯊ ꯆꯥꯔꯒꯦ
ꯑꯩꯈꯣꯏꯗꯤ ꯑꯁ ꯉꯁꯤ ꯑꯣꯛꯁꯥ ꯑꯣꯏꯅ ꯇꯧꯔꯦꯗ
ꯊꯥꯖꯗꯦꯗ ꯅꯣꯏꯁꯦ ꯁꯨꯃꯥꯏꯅ ꯆꯥꯒꯟꯅꯕꯅꯤꯗ
ꯑꯣꯛꯁꯥꯅꯤꯅꯦꯍꯦꯁꯤꯡ
ꯈꯟꯕ ꯑꯩꯅ ꯈꯪꯕ ꯃꯅꯨꯡ ꯐꯥꯎꯗꯤ ꯅꯣꯏꯁꯦ ꯁꯨꯃꯥꯏꯅ ꯆꯥꯒꯟꯗꯕꯅꯤꯗ ꯏꯆꯝ ꯆꯝꯕ ꯀꯥꯡꯁꯣꯏꯒꯨꯝꯕ ꯁꯧꯔꯤꯒꯨꯝꯕ
ꯇꯧꯕꯅꯤꯅꯦ ꯊꯥꯖꯗꯕ ꯄꯨꯈ꯭ꯔꯤꯗ ꯉꯥ ꯌꯥꯝ ꯂꯩ ꯍꯥꯏꯕꯗꯣ
ꯑꯗꯨꯗꯤ ꯑꯗꯨꯗꯤ ꯊꯥꯏꯅꯒꯤ ꯋꯥꯔꯤꯅꯦꯗ ꯍꯧꯖꯤꯛ ꯆꯠꯅꯕ ꯌꯥꯄꯣꯇꯦ ꯑꯗꯨꯒꯤ ꯋꯥꯔꯤꯗꯣ ꯊꯥꯏꯅꯒꯤ ꯃꯇꯝꯒ ꯍꯧꯖꯤꯛꯒ ꯌꯥꯝ ꯈꯦꯅꯔꯕꯅꯤꯀꯣ
ꯌꯥꯝꯈꯤꯦꯠꯅꯗꯦꯗ
ꯑ ꯎꯝ ꯑꯗꯨꯗꯤ ꯃꯤꯒꯤ ꯃꯇꯨꯡꯟꯅ ꯄꯣꯜꯂꯦꯗ ꯃꯤꯒꯤ ꯃꯇꯨꯡ ꯏꯟꯅ ꯄꯣꯜꯂꯦ ꯑꯗꯨꯗꯤ
ꯍꯣꯏꯅꯦ ꯃꯤꯒꯤ ꯋꯥꯈꯜꯗꯨꯅꯦꯕ
ꯑꯗꯨ ꯅ ꯑꯗꯨꯅꯤ ꯇꯨꯝꯅꯗ꯭ꯔꯤꯕꯣ ꯅꯣꯏ ꯂꯩꯀꯥꯏꯁꯤꯕꯨꯖꯤꯛꯐꯣ
ꯇꯣꯝꯅꯗ꯭ꯔꯤ ꯊꯕꯛ ꯀꯟꯅ ꯁꯨꯔꯤ
ꯍꯧꯖꯤꯛꯄꯨ ꯊꯕꯛ ꯁꯨꯕ ꯃꯤ ꯂꯩꯔꯤꯕꯣ ꯍꯧꯖꯤꯛꯄꯣ
ꯑꯁ ꯃꯤ ꯈꯔꯗꯤ ꯈꯕꯔ ꯄꯥꯔꯒ ꯂꯩꯅꯦꯍ
ꯍꯌꯦꯡꯒꯤ ꯍꯌꯦꯡꯒꯤ ꯍꯧꯖꯤꯛ ꯄꯥꯕ ꯍꯧꯔꯕ ꯅꯠꯇ꯭ꯔꯒ ꯉꯁꯤ ꯉꯁꯥꯏ ꯑꯌꯨꯛꯀꯤꯔ ꯅꯠꯇ꯭ꯔꯒ ꯉꯔꯥꯡꯒꯤꯔꯣ
ꯑꯁ ꯍꯌꯦꯡꯗꯤ ꯉꯁꯤ ꯅꯨꯡꯗꯥꯡ ꯄ꯭ꯔꯤꯟ ꯇꯧꯕꯗꯣ
ꯑꯣ ꯌꯥꯝꯉꯜꯗꯦ ꯀꯅ ꯑꯣꯏ ꯑꯗꯨꯗꯤ ꯅꯣꯏꯒꯤꯗꯤ ꯐꯪ ꯉꯟꯇꯥ ꯇꯧꯋꯦꯀꯣ
ꯎꯝ ꯅꯈꯣꯏꯕꯨ ꯀꯃꯥꯏ ꯀꯃꯥꯏ ꯇ ꯇꯧꯔꯤꯒꯦ
ꯅꯨꯡꯁꯥꯅ ꯀꯟꯕꯗꯨꯗ ꯑꯩꯈꯣꯏꯗꯤ ꯅꯨꯡꯊꯤꯟ ꯅꯨꯡꯊꯤꯟꯗ ꯅꯨꯡꯁꯥ ꯌꯥꯝ ꯀꯜꯂꯝꯕꯗꯣ ꯑꯗꯨꯒꯤ ꯃꯃꯤꯗꯣ ꯍꯧꯖꯤꯛ ꯂꯥꯛ
ꯀꯔꯤ ꯅꯨꯡꯊꯤꯤꯟꯗ ꯅꯨꯡꯁꯥ ꯀꯜꯂꯦꯕ
ꯍꯣꯏ ꯑꯁꯔꯣꯝꯗꯗꯤ ꯅꯨꯡꯊꯤꯟꯗ ꯍꯥꯏꯕ ꯄꯨꯔꯥ ꯑꯌꯥꯝ ꯍꯥꯏꯕꯗꯤ ꯄꯨꯡ ꯑꯃ ꯍꯦꯟꯈ꯭ꯔꯗꯤ ꯄꯨꯡ ꯕꯥꯔꯣ ꯄꯨꯡ ꯑꯃ ꯍꯦꯟꯈ꯭ꯔꯗꯤ ꯑꯗꯨꯝ ꯅꯨꯡꯁꯥ ꯁꯥꯕ ꯍꯧꯔꯦ
ꯑꯗꯩ ꯑꯌꯨꯛꯀꯤ ꯅꯨꯡꯁꯥꯗꯤ ꯌꯥꯝ ꯀꯟꯕ ꯑꯣꯏꯗꯦꯕ ꯑꯗꯨꯒꯤ ꯄꯨꯡ ꯕꯥꯔꯣ ꯍꯦꯜꯂꯗꯤ ꯄꯨꯡ ꯑꯃ
ꯅꯨꯡꯁꯥꯁꯨ ꯈꯔ ꯈꯔ ꯌꯥꯏꯨꯀꯣ
ꯑꯁ ꯅꯨꯡꯁꯥꯏ ꯌꯥꯃꯣꯟꯕꯒꯤ ꯌꯥꯗ꯭ꯔꯦ ꯃꯁꯛ ꯃꯨꯈ꯭ꯔꯦ ꯅꯍꯥꯟꯗꯤ ꯈꯤꯇꯪ ꯃꯆꯨꯒ ꯈꯤꯇꯪ ꯐꯔꯝꯕꯗꯥꯏ ꯍꯧꯖꯤꯛꯇꯤ ꯌꯥꯗ꯭ꯔꯦ ꯈꯣꯡꯣꯡ ꯈꯨꯣꯠꯒꯁꯤ ꯌꯥꯗ ꯕ ꯑꯩꯈꯣꯏꯅ ꯍꯥꯏꯕꯗꯤ ꯒꯥꯔꯤ ꯃꯆꯥꯗ ꯊꯕꯛ ꯆꯠꯄꯅꯤꯅ ꯒꯥꯔꯤ ꯃꯆꯥꯗ ꯅꯥꯞꯄ ꯆꯠꯄꯅꯤꯅ ꯂꯣꯏ ꯂꯣꯏꯅ ꯑꯗꯨ ꯃꯊꯥꯡꯗꯗꯤ ꯈꯣꯡꯎꯞ ꯈꯣꯡꯎꯞ ꯑꯆꯥꯎ ꯑꯆꯕꯗꯣ ꯍꯥꯎ ꯆꯂꯅꯤ
ꯑꯁ ꯅꯣꯏꯒꯤꯗꯤ ꯁꯟꯁꯀ꯭ꯔꯤꯟ ꯂꯩꯗꯥꯏ
ꯑꯩ ꯑꯩꯈꯣꯏꯒꯤꯅ ꯑꯗꯨꯒ ꯆꯠꯇ꯭ꯔꯦꯗ ꯆꯪꯕꯤꯗ꯭ꯔꯦꯗ ꯁꯤꯒꯤ ꯅꯨꯡꯁꯥ ꯃꯔꯛꯇꯗ ꯆꯪꯗ꯭ꯔꯦ
ꯃꯨꯕꯁꯨ ꯐꯔꯦ ꯀꯩꯅꯣ
ꯍꯣꯏ ꯑꯗꯨꯅꯤ ꯃꯨꯍꯟꯕꯁꯤꯅ ꯑꯗꯨꯝ ꯃꯨꯍꯟꯕꯁꯤꯅ ꯊꯥꯗꯧ ꯃꯥꯜꯂꯦꯗ ꯈꯥꯡꯗꯣꯛꯇꯔꯤꯅ ꯑꯗꯨꯅ ꯀꯔꯤ ꯀꯔꯤ ꯇꯩꯅꯤꯉꯥꯏꯁꯨ ꯗꯔꯀꯥꯔ ꯑꯣꯏꯗ꯭ꯔꯦ ꯐꯖꯅ ꯃꯨꯔꯗꯤ
ꯃ ꯆꯦꯡꯒꯨꯝꯕꯅ ꯀꯤꯕꯅꯦꯕ ꯈꯔ ꯃꯨꯕꯅ ꯈꯔ ꯐꯩ
ꯑꯩꯗꯤ ꯍꯥꯏꯕꯗꯤ ꯐꯖꯅꯗꯤ ꯑꯗꯨꯒꯤꯗꯤ ꯑꯣ ꯀꯌꯥꯝ ꯈꯪꯗꯦꯀꯣ ꯑꯗꯨꯒꯤꯗꯤ ꯑꯗꯨ ꯑꯣꯏꯔꯗꯤ ꯅꯍꯥꯟꯅ ꯑꯁ ꯑꯗꯨ ꯑꯣꯏꯔꯗꯤ ꯅꯍꯥꯟꯅ ꯃꯣꯣꯔꯝꯒ ꯇꯧꯕꯅꯤꯅꯦ
ꯑ
ꯑꯩꯈꯣꯏꯗꯤ ꯉꯥꯎꯃꯟꯕꯒꯤꯀꯣ ꯀꯥꯡ ꯀꯥꯡ ꯀꯛꯆꯦꯡꯁꯤꯅ ꯍꯦꯟꯅꯁꯨ ꯄꯥꯝꯕ ꯃꯥꯜꯂꯦꯗ
ꯃ
ꯐꯔꯦ ꯐꯔꯦ ꯌꯥꯝ ꯌꯥꯝ ꯍꯣꯏ ꯄꯥꯎ ꯅꯨꯡꯉꯥꯏꯕ ꯉꯁꯤ ꯐꯪꯕꯁꯦ ꯅꯪꯉꯣꯟꯗꯒꯤ ꯄꯔꯥ ꯑꯃ ꯂꯧꯅꯤꯡꯉꯥꯏ ꯂꯩꯕꯁꯦ ꯃꯨꯛ ꯍꯟꯕꯅ ꯐꯩꯌꯦ ꯀꯥꯡꯒꯨꯝꯕ ꯀꯛꯆꯤꯡꯒꯨꯝꯕ ꯤꯌꯦ ꯍꯥꯏꯗꯔꯦ
ꯀꯛꯆꯤꯡꯒꯨꯝꯕ ꯆꯪꯕ ꯀꯥꯟꯗ ꯑꯁ ꯑꯁꯤꯗꯤ ꯃꯤꯒꯤ ꯍꯛꯆꯥꯡ ꯑꯣꯏꯔꯕꯣ ꯃꯣꯏ ꯈꯟꯒꯅꯦꯕꯀꯣ
ꯎꯝ ꯌꯣꯀꯤꯒꯨꯝꯕ ꯅꯨꯡꯒꯤꯤꯒꯨꯝꯕ ꯅꯣꯡꯉꯤꯒꯨꯝꯕ
ꯅꯨꯡꯒꯨꯝꯕ ꯑꯁ ꯑꯁꯤꯗꯤ ꯀꯔꯤ ꯀꯔꯤ ꯀꯣꯏꯂꯥꯁ ꯊꯥꯕ ꯃꯥꯜꯂꯦꯗ ꯑꯗꯨꯝ ꯍꯥꯏꯒꯅꯦꯕ
ꯑ ꯐꯣꯔꯦꯟ ꯍꯌꯦꯡꯗꯒꯤꯗꯤ ꯑꯗꯨꯗꯤ ꯃꯊꯛꯇ ꯀꯥꯔꯒꯀꯣ ꯁꯥꯏ ꯇꯥꯔꯦ
ꯀꯥꯡꯒꯨꯝꯕ ꯀꯔꯤ ꯆꯦꯡ ꯍꯥꯏꯥꯏꯕ꯭ꯔꯥ
ꯀꯛꯆꯦꯡ ꯍꯥꯏꯕꯅꯤꯅꯦ
ꯀꯛꯆꯤꯡꯒꯨꯝꯕꯒꯤꯁꯨ ꯃꯣꯏꯁꯨ ꯋꯥꯈꯜ ꯀꯔꯤ ꯂꯩꯌꯦꯕ ꯀꯈꯤꯇꯪ ꯀꯈꯤꯇꯪ ꯑꯣ ꯃꯣꯏ ꯈꯟꯒꯅꯤ ꯍꯥꯏꯕ ꯑꯁꯤ ꯂꯩꯕꯅꯤꯅꯦ
ꯑ ꯑꯁꯤꯁꯤꯁꯤ ꯍꯥꯎꯥꯎꯗ ꯃꯥꯥꯟꯗꯅ
ꯆ ꯍꯥꯎꯗꯧ ꯃꯥꯥꯟꯗ ꯍꯥꯏꯒꯅꯦ
ꯅꯣꯏꯒꯤ ꯊꯕꯛꯇꯤ ꯀꯃꯥꯏꯅ ꯇꯧꯔꯤꯒꯦ ꯆꯠꯂꯤꯕ꯭ꯔꯥ ꯅꯣꯏ ꯁꯨꯇꯤ ꯑꯃꯝꯐꯥꯎ ꯐꯪꯗꯕ꯭ꯔꯥ
ꯑꯩꯈꯣꯏꯒꯤ ꯊꯕꯛꯁꯤ ꯈꯪꯗ꯭ꯔꯦꯗ ꯅꯨꯡꯁꯤꯠ ꯍꯥꯏꯕꯗꯨꯅꯤꯗ
ꯎꯝ ꯍꯤꯗꯥꯛ ꯅꯠꯇ꯭ꯔꯦ ꯅꯨꯡꯁꯤꯠ ꯑꯣꯏꯈ꯭ꯔꯦ
ꯍꯤꯗꯥꯛ ꯅꯠꯇ꯭ꯔꯦ ꯅꯨꯡꯁꯤꯠ ꯑꯣꯏꯈ꯭ꯔꯦ
ꯍꯥꯏꯕꯗꯤꯤ ꯍꯞꯇꯥ ꯑꯃꯐꯥꯎ ꯁꯨꯇꯤ ꯑꯃꯐꯥꯎ ꯐꯪꯗꯕ꯭ꯔꯕ
ꯐꯪꯗꯦꯍꯦ ꯑꯩꯈꯣꯏ ꯁꯨꯇꯤ ꯂꯧꯔꯗꯤ ꯄ꯭ꯔꯖꯥ ꯃꯌꯥꯝ ꯁꯤꯔꯅꯦꯍꯦ
ꯑꯁꯦꯡꯕꯒꯤꯅꯤꯅꯦ ꯅꯣꯏꯅ ꯂꯩꯕꯒꯤꯅꯤꯅꯦ ꯃꯌꯥꯝ ꯃꯤ ꯃꯌꯥꯝꯅ ꯍꯤꯡꯉꯤꯁꯦ
ꯎꯝ ꯄ꯭ꯔꯖꯥ ꯃꯌꯥꯝꯒꯤ ꯈꯟꯕꯗ ꯑꯁ ꯁꯝꯒ ꯂꯣꯏ ꯀꯦꯟꯈ꯭ꯔꯦ ꯑꯣꯏꯣꯏ
ꯌꯥꯏ ꯌꯥꯏ ꯆꯍꯤꯅ ꯌꯧꯗ꯭ꯔꯁꯨ ꯀꯣꯛꯅ ꯌꯧꯔꯛꯑꯗꯤ ꯌꯥꯔꯦꯅ ꯀꯣꯛ ꯇꯥꯡꯕꯅ ꯍꯦꯟꯅ ꯍꯥꯟꯅ ꯌꯧꯔꯗꯤ ꯌꯥꯔꯦ
ꯑꯁ ꯅꯨꯄꯤ ꯊꯤꯗꯔꯤꯉꯩꯗ ꯁꯝꯁꯦ ꯂꯣꯏꯅ ꯀꯩꯅꯣ ꯀꯦꯟꯈꯤꯕ ꯇꯥꯔꯦꯅꯦ
ꯀꯥꯏꯗꯦ ꯁꯝꯅ ꯍꯤꯡꯒꯗꯧꯕ ꯅꯠꯇꯦ
ꯑꯁ ꯀꯔꯤꯅ ꯍꯤꯡꯒꯗꯕ꯭ꯔꯣ
ꯑꯗꯨ ꯑꯗꯨꯗꯤ ꯅꯪꯒꯤ ꯊꯕꯛꯇꯨꯅ ꯍꯦꯡꯒꯦꯗꯧꯕꯅꯤꯅꯦ
ꯑꯁ ꯑꯩꯗꯤ ꯁꯝ ꯍꯥꯏꯕꯁꯨ ꯂꯩꯗꯅ
ꯑ ꯅꯨꯄꯤꯒꯤ ꯁꯝꯗꯣ ꯐꯔꯗꯤ ꯌꯥꯏꯅꯦ ꯑꯗꯨ ꯂꯧꯔꯒ ꯊꯥꯛꯑꯁꯨ ꯌꯥꯔꯅꯤ ꯍꯧꯖꯤꯛꯀꯥꯟꯗꯤ ꯀꯔꯤ ꯀꯔꯤ ꯗꯣꯛꯇꯔ ꯑꯐꯥꯎ ꯑꯐꯥꯎꯕ ꯊꯣꯛꯄꯗ
ꯑ ꯗꯣꯛꯇꯔꯒꯤꯗꯤ ꯆꯍꯤ ꯌꯥꯡꯈꯩ ꯆꯠꯇꯕꯅꯤꯗ
ꯍꯧꯖꯤꯛ ꯍꯧꯖꯤꯛ ꯃꯇꯝꯗꯨ ꯀꯌꯥꯝ ꯀꯨꯏꯅ ꯍꯤꯡꯒꯦ ꯍꯥꯏꯔ
ꯑꯁ ꯍꯤꯪꯒꯅꯤꯍꯦ
ꯑ
ꯃꯤ ꯃꯤꯏꯕꯁꯦ ꯄꯥꯛ ꯁꯤꯕ ꯌꯥꯗꯦ
ꯌꯥꯝ ꯀꯨꯏꯅ ꯍꯤꯡꯅꯗ꯭ꯔꯕꯅꯦ
ꯍꯣꯏꯅꯦ ꯍꯤꯡꯅꯗꯕꯗꯤ ꯑꯩꯗꯤ ꯍꯤꯡꯒꯅꯦꯕꯀꯣ
ꯎꯝ ꯈꯪꯉꯕꯣ
ꯆꯍꯤ ꯆꯥꯝꯃ ꯌꯥꯡꯈꯩꯒꯨꯝꯕ ꯍꯤꯡꯒꯗꯕꯧ ꯃꯥꯜꯂꯦ
ꯑꯁꯅ ꯍꯥꯟꯅ ꯍꯥꯏꯕꯤꯕ꯭ꯔꯣ ꯅꯪꯉꯣꯟꯗ ꯍꯥꯟꯅ ꯈꯪꯗꯣꯛꯑꯕ ꯁꯤꯕꯣ
ꯑ ꯅꯪ ꯀꯨꯏꯅ ꯍꯤꯡꯒꯅꯤ ꯍꯥꯏꯔꯝꯃꯦꯕ
ꯑꯣ ꯑꯣ ꯃꯪꯗꯒꯁꯦ ꯍꯥꯏꯔꯑꯝꯗꯧ ꯃꯥꯜꯂꯦ
ꯪ ꯃꯪꯗꯨꯁꯨ ꯃꯪꯈ꯭ꯔꯕꯅꯦ ꯅꯍꯥꯟꯗꯣ ꯑꯩꯅ ꯇꯨꯝꯃ ꯀꯥꯟꯗ ꯅꯪ ꯀꯨꯏꯅ ꯍꯤꯡꯒꯅꯤꯀꯣ ꯍꯥꯏꯔꯝꯃꯦꯕ
ꯑꯣ ꯃꯪ ꯐꯥꯎꯅꯔꯤꯔꯥ ꯑꯗ
ꯎꯝ ꯍꯧꯒꯂꯒ ꯇꯨꯃꯃꯗꯔ꯭ꯦꯕꯥ ꯑꯩꯗꯣ
ꯑꯥ
ꯑꯣ ꯒ꯭ꯌꯥꯟ ꯇꯥꯔ ꯂꯩꯔꯝꯃꯦꯕ
ꯑꯥ ꯉꯁꯤꯒꯤ ꯊꯕꯛ ꯑꯩꯈꯣꯏꯅ ꯉꯁꯤ ꯑꯩꯒ ꯑꯩꯒ ꯑꯁꯤꯗ ꯂꯩꯕ ꯅꯅꯥꯎꯅꯨꯄꯤꯒ ꯖꯒꯣ ꯆꯥꯗꯕ ꯊꯕꯛ ꯑꯃ ꯇꯧꯔꯝꯕꯅꯦ ꯏꯕꯥꯅꯤꯁꯦ ꯉꯁꯤ
ꯀꯔꯤ ꯊꯕꯛꯅꯣꯅꯦ
ꯉꯁꯥꯏ ꯑꯩꯈꯣꯏꯅ ꯃꯄꯥꯟꯗ ꯊꯣꯛꯑꯒ ꯍꯟꯖꯥꯡ ꯅꯥꯄꯤ ꯂꯩꯔꯨꯕ ꯌꯦꯟ ꯀꯔꯤ ꯈꯔ ꯂꯩꯔꯨꯕ ꯑꯗꯣ ꯍꯜꯂꯛꯄꯗ ꯍꯥꯏꯕꯗꯤ ꯗꯨꯀꯥꯟꯗ ꯂꯩꯔꯤꯉꯩ ꯄꯣꯠ ꯆꯩ ꯂꯩꯔꯤꯉꯩꯗ ꯃꯩ ꯃꯨꯠꯈ꯭ꯔꯦꯕ ꯃꯌꯃꯨꯠ ꯀꯞꯄ ꯀꯥꯟꯗ ꯑꯩꯈꯣꯏꯁꯦ ꯍꯥꯏꯗꯤ ꯀꯥꯔꯛꯈ꯭ꯔꯦꯕ ꯃꯊꯛꯇ ꯀꯥꯈꯠꯈ꯭ꯔꯦ ꯑꯗꯨ ꯃꯩ ꯃꯨꯠ ꯑꯄꯅꯤꯅ ꯍꯥꯏꯕꯗꯤ ꯃꯄꯥꯟꯗ ꯗꯨꯀꯥꯟꯗ ꯁꯤꯗ ꯂꯩꯕꯁꯤꯡ ꯑꯍꯟꯁꯤꯡ ꯑꯗꯨꯒ ꯑꯩꯈꯣꯏ ꯌꯨꯝ ꯃꯅꯥꯛꯇ ꯌꯨꯝꯕꯨ ꯑꯩꯈꯣꯏ ꯂꯣꯏꯅ ꯃꯄꯥꯟꯗ ꯊꯣꯛꯑꯒ ꯍꯥꯏꯕ ꯃꯩ ꯃꯨꯠꯄꯒꯤ ꯁꯥꯕꯒꯤ ꯃꯄꯥꯟꯗ ꯊꯣꯛꯑꯝꯕ ꯏꯕꯥꯅꯤꯅ ꯈꯜꯂꯤꯁꯦ ꯃꯩ ꯃꯨꯠꯂꯦꯅ ꯍꯥꯏꯕꯗꯤ ꯁꯤꯤꯗꯗꯤ ꯃꯩ ꯃꯣꯠꯄ ꯍꯥꯏꯕꯕꯁꯤꯦ ꯀꯌꯥꯝ ꯀꯨꯏꯅ ꯃꯩꯗꯤ ꯃꯣꯠꯇꯦꯕ ꯉꯥꯏꯍꯥ ꯂꯩꯔꯒ ꯃꯣꯠꯂꯒ ꯑꯗꯨꯝ ꯈꯤꯇꯪ ꯉꯥꯏꯍꯥꯛ ꯂꯩꯔꯒ ꯑꯗꯨꯝ ꯂꯥꯛꯑꯦꯕ ꯑꯗꯨꯗ ꯆꯪꯈ꯭ꯔꯦ ꯏꯕꯥꯅꯤꯒꯤ ꯋꯥꯈꯜꯗꯗꯤ ꯃꯩ ꯃꯣꯠꯂꯦꯅ ꯑꯗꯨꯝ ꯍꯥꯏꯕꯗꯤ ꯔꯨꯝꯗ ꯆꯪꯉꯒ ꯀꯥ ꯃꯅꯨꯡꯗ ꯆꯪꯉꯒ ꯃꯥꯅ ꯆꯟꯖꯥꯡ ꯅꯥꯄꯤ ꯍꯥꯏ ꯃꯩ ꯃꯨꯜꯂꯦ ꯄꯨꯔꯥ ꯃꯝꯃꯝꯕ
ꯑꯁ ꯅꯣꯏ ꯅꯣꯏꯅꯤꯁꯦ ꯇꯧꯕ ꯉꯝꯃ ꯃꯤꯅꯤꯅꯦ
ꯑꯗꯨ
ꯃꯝꯕꯗ ꯏꯟꯁꯥꯡ ꯁꯦꯝꯕ ꯉꯝꯕ ꯃꯤ ꯍꯥꯏꯕꯁꯦ
ꯑꯩꯗ ꯑꯩꯅ ꯍꯥꯏꯕꯗꯤ ꯉꯥꯡꯍꯟꯒꯦ ꯇꯧꯕ ꯍꯧ ꯍ ꯃꯥꯅ ꯌꯥꯗꯕꯅꯦ
ꯑꯣ
ꯍꯥꯏꯗꯤ ꯃꯝꯕꯅ ꯐꯩꯅ ꯍꯥꯏꯔ ꯃꯥꯅ ꯁꯦꯝꯃ ꯂꯩꯕ ꯃꯔꯣꯏ ꯃꯔꯥꯡ ꯀꯔꯤ ꯀꯔꯤ ꯑꯩ ꯊꯥꯟꯕꯤꯒꯦ ꯃꯩ ꯊꯥꯟꯕꯤꯒꯦ ꯍꯥꯏꯔꯒ ꯃꯥꯅ ꯌꯥꯗꯕ ꯃꯥꯅꯦ ꯑꯗ ꯑꯦ ꯃꯩ ꯊꯥꯔꯗꯤ ꯍꯦꯟꯅ ꯎꯕ ꯎꯗꯗ ꯍ ꯑꯗꯨꯅ ꯑꯩꯅ ꯃꯩ ꯊꯥ ꯑꯗꯨꯗꯒꯤꯗꯤ ꯏꯕꯥꯅꯤꯅ ꯍꯥꯏꯕꯗꯤ ꯃꯄꯥꯟꯗꯗꯤ ꯃꯩ ꯂꯥꯛꯈ꯭ꯔꯕꯅꯦꯕ ꯃꯤ ꯃꯌꯥꯝꯒꯤꯗꯤ ꯏꯕꯥꯅꯤ ꯅꯍꯦ ꯃꯄꯥꯟ ꯊꯣꯛꯄ ꯀꯥꯟꯗ ꯃꯩ ꯂꯣꯏꯅ ꯃꯨꯠꯊꯠꯂꯒ ꯆꯠꯄ ꯍꯜꯂꯛꯄ ꯀꯥꯟꯗꯗꯤ ꯃꯤ ꯑꯗꯨꯝ ꯃꯤ ꯃꯤꯒꯤ ꯑꯗꯨꯝ ꯃꯄꯥꯟꯗ ꯊꯣꯛꯂꯝꯝꯕꯒꯤ ꯏꯕꯥꯅꯤꯁꯦ ꯆꯪꯉꯒ ꯑꯣꯟ ꯇꯧꯗꯕꯤꯗ ꯍꯥꯏꯕꯗꯤ ꯊꯥꯗꯕꯤꯗ ꯃꯅꯨꯡꯗ ꯆꯪꯉꯒ ꯏꯟꯖꯥꯡ ꯅꯥꯄꯤꯁꯦ ꯑꯃꯨꯛꯀ ꯄꯨꯡ ꯑꯥ ꯑꯝꯃꯥ ꯍꯦꯂꯦꯗ ꯑꯃꯒ ꯃꯈꯥꯏꯒꯨꯝꯕ ꯄꯥꯎ ꯔꯨꯝꯗ ꯑꯗꯨꯝ ꯂꯩꯔꯤꯅꯦ ꯑꯗꯨꯗꯒꯤꯗꯤ ꯂꯥꯁ ꯍꯥꯏꯗꯤ ꯑꯗꯨꯗꯗꯤ ꯑꯩ ꯅꯤꯡꯁꯤꯡꯅꯛꯈ꯭ꯔꯦꯕ ꯊꯣꯡꯅꯥꯎꯗ ꯌꯦꯡꯊꯣꯛꯕ ꯀꯥꯟꯗꯗꯤ ꯃꯤ ꯈꯔ ꯃꯩꯗꯨꯣ ꯂꯥꯛꯈ꯭ꯔꯦꯕ ꯑꯃꯨꯛꯀ ꯌꯦꯡꯉꯒ ꯍꯥꯏꯕꯗꯤ ꯑꯩꯈꯣꯏꯒꯤ ꯊꯣꯡ ꯃꯅꯥꯛꯇꯅꯦꯕ ꯃꯩꯒꯤ ꯍꯥꯏꯕꯗꯤ ꯊꯥꯗ ꯊꯥꯅꯤꯡꯉꯥꯏ ꯂꯩꯕꯗꯣ ꯑꯗꯨꯗ ꯌꯦꯡꯈꯠꯂꯒ ꯂꯣꯏꯅ ꯃꯨꯠꯊꯟ ꯂꯩꯔꯝꯕ ꯑꯗꯨꯗꯒꯤꯗꯤ ꯑꯩꯅ ꯂꯣꯏ ꯇꯧꯈꯔꯦ ꯑꯗꯨꯒꯗꯤ ꯑꯁ ꯄꯨꯔꯥ ꯀꯣꯛ ꯆꯥꯈ꯭ꯔꯕꯅꯤꯗ
ꯀꯣꯛ ꯆꯥꯛꯄ ꯅ ꯅꯣꯏ ꯅꯅꯤꯗꯣ
ꯀꯔꯤ ꯆꯥꯛꯄ꯭ꯔꯣ ꯑꯗꯨꯗꯤ ꯀꯣꯛ ꯅꯠꯇ꯭ꯔꯅꯦꯗꯣ
ꯀꯣꯛ ꯅꯠꯇꯦ ꯐꯪꯁꯟ ꯇꯧꯗꯕ ꯉꯥꯛꯇꯪ ꯀꯣ ꯅꯣꯏꯅꯤꯒꯤꯗꯣ
ꯑꯁꯦꯡꯕꯅꯦ ꯄꯨꯡ ꯑꯃ ꯍ ꯄꯨꯡ ꯑꯃꯒ ꯃꯈꯥꯏ ꯑꯣꯏꯔꯝꯅꯤꯌꯦ ꯑꯗꯨꯐꯥꯎ ꯍꯥꯏꯕꯗꯤ ꯃꯤ ꯃꯌꯥꯝꯒꯤꯗꯤ ꯂ ꯂꯩꯀꯥꯏꯒꯤ ꯂꯣꯏ ꯂꯥꯛꯈ꯭ꯔꯦꯕ ꯑꯩꯒ ꯑꯗꯨ ꯑꯦꯕꯥꯅꯤꯁ ꯁꯦ ꯃꯩ ꯂꯥꯛꯇꯦ ꯑꯗꯨꯝ ꯁꯦꯝꯃꯒ ꯃꯩꯁꯨ ꯄꯨꯡꯃꯣꯠ ꯑꯃꯝꯃꯝ ꯑꯗꯨꯗꯅꯦ ꯃꯥꯅ ꯁꯦꯝꯃꯦ ꯂꯩꯌꯦ
ꯑꯁ ꯂꯣꯏꯔꯦ ꯇꯧꯕ ꯉꯝꯕ ꯃꯤꯅꯦ ꯃꯥꯁꯨ
ꯑ ꯌꯥꯏ ꯃꯩ ꯊꯥꯟꯒꯦꯐꯧ ꯌꯥꯗꯕ ꯃꯥꯅ
ꯑꯁ ꯇꯥꯟꯊꯣꯛꯈ꯭ꯔꯣ
ꯑ ꯇ
ꯈꯟꯗꯣꯛꯈ꯭ꯔꯣ ꯏ ꯂꯥꯏ ꯂꯥꯏꯅꯒ ꯃꯤꯉ ꯃꯤꯗꯨꯒ ꯇꯥꯟꯗꯣꯛꯈ꯭ꯔꯦ
ꯏꯟꯁꯥꯡ ꯏꯟꯁꯥꯡ ꯊꯣꯡꯉꯝꯃꯣꯏꯀꯣ ꯂꯥꯁꯇ ꯌꯦꯟꯁꯥꯡ ꯅꯠꯇꯕꯤꯗ ꯀꯔꯤ ꯀꯔꯥ ꯀꯔꯤ ꯀꯔꯥ ꯄ꯭ꯂꯥꯁꯇꯤꯛꯀꯨꯝꯕ ꯊꯣꯡꯉꯒ ꯂꯩ ꯗꯅ
ꯊꯣꯡꯕꯕꯨꯗꯤ ꯊꯣꯡꯗ꯭ꯔꯤꯗ ꯑꯩꯈꯣꯏꯁꯦ ꯃꯥꯅ ꯄꯃꯝ ꯃꯝꯕꯗꯨꯗꯅꯦ ꯁꯦꯝꯃꯤꯁꯦ
ꯎꯝ
ꯑꯗꯨꯁꯨ ꯁꯥꯗꯐꯥꯎ ꯌꯦꯟ ꯁꯥꯐꯥꯎ ꯆꯥꯝꯒꯦ ꯇꯧꯔꯤꯅꯤꯅꯦ ꯑꯗꯨꯗ ꯑꯩꯅ ꯑꯗꯨꯃꯛꯇꯤ ꯉꯥꯏꯀꯣꯗ ꯃꯩ ꯂꯥꯛꯁꯅꯨꯅ ꯑꯩꯗꯣ ꯑꯗꯨ ꯉꯥꯏ ꯍꯟꯕꯒꯤ ꯅꯨꯡ ꯉꯥꯏꯕ ꯋꯥꯅꯤ ꯅꯠꯇ꯭ꯔꯗꯤ